ꯑꯈꯣꯏ ꯃꯃꯥꯒꯤ ꯐꯃꯨꯡꯁꯦ ꯏꯃꯥ ꯐꯃꯨꯡ ꯅꯥꯝꯃ ꯆꯠꯈ꯭ꯔꯦ ꯃꯌꯥꯏ ꯍꯣꯔꯝꯃꯅꯤ ꯌꯦꯡꯉꯣ ꯇꯨ ꯐꯥꯎꯪ ꯆꯠ ꯃꯥꯏ ꯐꯃꯨꯡꯗꯤ ꯆꯠꯂꯤ ꯅꯥꯕ
ꯆꯀꯥꯔ ꯄꯥꯟꯕꯅꯦ
ꯃꯣ ꯃꯣꯟ ꯈꯔ ꯆꯠꯈꯠꯍꯟꯒꯦꯗꯧꯕꯗ ꯆꯠ ꯈꯤꯝꯅꯦꯃꯦ ꯉꯝꯃꯣꯏ ꯅꯥꯕ
ꯆꯀꯥ ꯄꯥꯟꯕꯒꯥꯏ ꯐꯝꯃꯨꯡꯒ ꯇꯨꯞꯕꯅꯤ ꯅꯩꯕꯅꯤ ꯃꯥꯗꯤ ꯃꯆꯥ ꯌꯥꯝ ꯌꯥꯝ ꯄꯣꯔꯛꯑꯣꯗꯤ ꯌꯥꯗꯦ ꯇꯨꯝꯅꯤꯡꯉꯥꯢꯕꯧ ꯂꯩꯇ꯭ꯔꯦ ꯍꯧꯖꯤꯛ ꯌꯥꯝꯃꯟꯗꯅ
ꯆꯟꯖꯜꯍꯣꯏ ꯃꯌꯨꯝ ꯃꯅꯤꯡꯒꯤ ꯃꯌꯨꯝꯗꯅꯦ ꯍꯣꯁꯄꯤꯇꯥꯜ ꯕꯦꯗ ꯗꯨꯝ ꯂꯩꯕꯅꯦ ꯂꯧꯔꯨꯁꯤꯔꯣ
ꯏꯁ ꯃꯥꯅꯤꯅꯦ ꯃꯣꯏ ꯐꯥꯃꯨꯡ ꯌꯣꯟꯅꯤ ꯍꯥꯢ ꯗꯥꯢ
ꯌꯨꯅꯟꯤ ꯍꯥꯏꯝꯅꯦ ꯃꯣꯏ ꯃꯄꯥ ꯃꯃꯥ ꯇꯨꯝꯃꯤ ꯐꯃꯨꯡꯗꯣ
ꯀꯩꯒꯤ
ꯍꯟꯗꯛ ꯐꯃꯨꯡ ꯑꯍꯟꯕ ꯑꯃ ꯆꯠꯂꯝꯅꯦ ꯐꯨꯠ ꯃꯉꯥ ꯃꯈꯥꯏꯒꯤ
ꯑꯩꯈꯣꯏꯗ ꯨ ꯐꯃꯨꯡꯗ ꯐꯨꯠ ꯃꯉꯥ ꯃꯈꯥꯏ ꯑꯣꯏꯔꯝꯃꯗꯤꯅꯦ ꯑꯩꯈꯣꯏ ꯇꯨꯝꯕꯗ ꯈꯔ ꯀꯣꯝꯒ ꯗꯕꯅꯦ ꯃꯉꯥ ꯑꯣꯏꯕꯩꯅꯦ
ꯑ
ꯎꯝ ꯑꯩ ꯌꯨꯝ ꯄꯥꯟꯕꯗꯥ ꯐꯃꯨꯡ ꯂꯩꯗꯣꯏꯕ ꯏꯃꯥ ꯏꯕꯦꯝ ꯃꯥ
ꯅꯠꯇꯦ ꯅꯠꯇꯦ ꯅꯪꯒꯤ ꯂꯨꯍꯣꯡꯕꯒꯤ ꯆꯟꯕꯩꯗ ꯌꯥꯎꯍꯧꯒꯦ ꯇꯧꯕꯅꯦ ꯃꯥꯏ ꯇꯧ
ꯑꯣ
ꯐꯃꯨꯡ ꯑꯃꯒꯤꯥ ꯃꯃꯜꯗꯒꯤ ꯃꯤ ꯂꯨꯍꯣꯡꯕꯥꯅꯥ ꯍꯦꯟꯅ ꯀꯣꯝꯕꯦ ꯃꯑꯣꯡꯅꯤ
ꯍꯤꯍꯤ
ꯂꯨꯍꯣꯡꯕ ꯂꯨꯍꯣꯡꯕ ꯍꯥꯏꯁꯦ ꯄꯩꯁꯥ ꯆꯪꯉꯝꯗ꯭ꯔꯦ ꯐꯃꯨꯡ ꯑꯃ ꯃꯃꯜ ꯌꯧꯗꯦ
ꯃꯤ ꯑꯍꯨꯝ ꯃꯤ ꯑꯍꯨꯝ ꯍꯣꯡꯕ ꯐꯃꯨꯡꯒꯒ ꯃꯥꯟꯅꯩ
ꯎ ꯑꯗꯨꯁꯨ ꯃꯥꯟꯗꯕ ꯃꯥꯜꯂꯦ ꯍ ꯍꯣꯡꯒꯦ ꯍꯥꯏꯗ ꯑꯗꯨꯁꯨ ꯐꯃꯨꯡꯛ ꯂꯦꯝꯃꯝꯗꯕ ꯄꯥꯕꯅꯦ ꯃꯥꯥꯏꯗꯨꯗꯤ
ꯐꯃꯨꯡ ꯍꯦꯟꯅ ꯇꯥꯡ ꯏ ꯖꯥꯠꯂ ꯑꯗꯨꯗꯤ
ꯇꯥꯡꯕ ꯃꯜꯂꯦ
ꯎꯝ ꯎꯝ ꯑꯩ ꯆꯥꯁꯤꯜ ꯆꯥꯁꯤꯜꯂꯒ ꯁꯤꯅꯤꯡꯉꯛꯄ ꯑꯃ ꯌꯥꯎꯋꯦ
ꯎꯝ
ꯑꯩꯈꯣꯏ ꯅꯥꯎꯗꯧꯅ ꯐꯤꯒꯔ ꯁꯦꯝꯃꯣ
ꯑꯩ ꯉꯍꯥꯟꯗꯒꯤ ꯑꯗꯨꯝ ꯆꯥꯁꯟꯕ ꯍꯦꯛ ꯆꯥꯕ ꯇꯣꯛꯄ ꯉꯥꯏꯍꯥꯛꯇꯪꯒꯤꯗꯤꯅꯦ ꯗꯨꯝ ꯇꯧꯔ ꯂꯩꯔꯦ ꯑꯩꯁꯨ ꯑꯩꯈꯣꯏ ꯀꯨꯆꯨ ꯀꯧꯅꯤꯡꯉꯗꯤ ꯏꯆꯟ ꯃꯅꯥꯛꯇ ꯃꯇꯝ ꯈꯔ ꯂꯩꯔꯨꯗꯗꯤ ꯌꯥꯔꯣꯏ
ꯂꯩꯔꯨꯔꯣ ꯏꯅꯥꯎ ꯋꯥꯜ ꯂ ꯍꯥꯏꯁꯨ ꯈꯔ ꯌꯥꯎꯕꯩꯅꯦ ꯍꯥꯏ
ꯍꯥ
ꯌꯥꯏ ꯈꯔ ꯌꯥꯎꯋꯦ
ꯏꯁꯁ ꯃꯥꯗꯤ ꯌꯥꯝ ꯈꯪꯕꯅꯤꯗ ꯑꯩꯗꯤ ꯃꯁꯥ ꯑꯣꯏꯔꯕꯣꯏ ꯅꯤꯡꯉꯨꯔꯦ ꯑꯗꯨ ꯈꯪꯗꯕꯅꯤꯅ
ꯑꯩꯁꯨ ꯅꯤꯡꯉꯤꯃꯦ ꯀꯃꯥꯏ ꯃꯊꯛꯇ ꯌꯦꯡꯉꯦꯗꯣꯅꯦ ꯌꯥꯏ ꯈꯔꯥ ꯌꯥꯎꯋꯦꯌꯦ
ꯇꯜꯂꯦ ꯌꯥꯝ ꯈꯪꯕ ꯃꯤꯁꯦ ꯍꯩꯅꯗꯦ ꯑꯩ
ꯎꯝ ꯅꯪ ꯅ ꯊꯥꯖꯁꯨ ꯏꯅꯥꯎ ꯏꯁꯩ ꯃꯌꯦꯛ ꯏꯔꯛ ꯑꯣ
ꯏꯁꯩ ꯃꯌꯦꯛ ꯅꯨꯡꯉꯥꯏꯔꯦꯅꯦ ꯅꯪ
ꯏꯁꯩ ꯃꯌꯦꯛ ꯏꯌꯨ ꯐꯣꯟ ꯄꯤꯌꯨ ꯑꯅ ꯂꯣꯟꯁꯤ ꯍꯨꯟꯃꯤꯟꯅꯅꯕ ꯃꯤ ꯊꯣꯛꯂꯛꯄꯗꯒꯤ ꯂꯧꯃꯤꯟꯅꯅꯕ ꯃꯤꯗꯨ ꯃꯥꯡꯈ꯭ꯔꯦ
ꯀꯩꯗꯧꯔꯦ ꯍꯥꯏꯅꯣ
ꯀꯦꯝ ꯍꯥꯏꯔꯛꯈꯤꯗ꯭ꯔꯤꯁꯤꯗꯤ
ꯊꯦꯝꯂꯒꯦ ꯅꯪꯕꯨ
ꯑꯩ ꯉꯁꯥꯏꯒꯤ ꯀꯣꯜꯗꯨ ꯌꯥꯝ ꯁꯥꯎꯅꯤꯡꯉꯤꯗ
ꯑꯗꯨ ꯆꯧꯕꯤꯅ ꯍꯣꯁꯄꯣꯠ ꯃꯨꯊꯠꯇꯦ ꯍꯥꯏꯁꯤꯗꯤ ꯅꯪꯒꯤ ꯐꯣꯟꯗꯨꯗ ꯉꯥꯎꯕꯩꯅꯦ ꯍꯥꯏꯁꯤꯗꯤ
ꯅꯪꯉꯣꯟꯗ ꯁꯥꯎꯕ ꯍꯥꯏꯕ ꯂꯩ ꯇꯦ ꯑꯩ ꯊꯟꯗ ꯁꯥꯎꯅꯤꯡꯉꯤ ꯀꯣꯜꯗꯣ ꯍꯥꯏꯕꯅꯤ ꯅꯪꯉꯣꯟ ꯁꯥꯎꯅꯤꯡꯉꯤ ꯀꯥꯏ ꯍꯥꯏꯈꯤꯕ꯭ꯔꯣ
ꯅꯦꯠ ꯇꯠꯂꯤꯗꯨꯗꯤ ꯃꯥꯏ ꯐꯣꯟꯗꯣ ꯃꯉꯣꯟꯗ ꯅꯠꯇ꯭ꯔꯣ ꯁꯥꯎꯅꯤꯡꯂꯤꯁꯦ
ꯅꯦꯠ ꯅꯠꯇꯦ ꯑꯩꯗꯤ ꯑꯩꯉꯣꯟꯗ ꯁꯥꯎꯖꯅꯤꯡꯕꯅꯤ
ꯁꯤ ꯑꯃꯨꯛꯀ ꯇꯠꯈ꯭ꯔꯗꯤ ꯅꯪꯅꯤ ꯗꯤ ꯐꯣꯟ ꯋꯥꯔꯤ ꯁꯨꯛꯁꯥꯟ ꯁꯥꯟꯅꯁꯤ ꯌꯥꯗꯕꯒꯤ ꯃꯑꯣꯡꯅꯤꯅꯦ
ꯇꯟꯕꯨ ꯇꯜꯂꯛꯑꯅꯤ ꯑꯩꯗꯤ ꯅꯣꯏ ꯑꯗꯨꯝ ꯁꯥꯟꯅꯔꯣ
ꯐꯃꯨꯡꯁꯤꯁꯨ ꯄꯥꯏꯔꯦꯃꯤ ꯇꯧꯔꯤꯁꯤꯕꯣ ꯁꯤꯕꯨ ꯇꯨꯝ ꯁꯤꯒ꯭ꯔꯦ ꯉꯝꯃꯣꯏꯗ ꯑꯩ ꯑꯗꯨꯝ ꯀꯥ ꯇꯤꯟ ꯆꯪꯉꯨ ꯆꯪꯉꯨꯔꯀꯥꯟ ꯇꯨꯝꯅꯦ ꯑꯩ ꯑꯣꯏꯗꯤ
ꯃꯥꯗꯤ
ꯇꯨꯝꯕ ꯌꯥꯗꯦ ꯌꯥꯗꯦꯁꯦ ꯌꯥꯔꯕ ꯀꯩꯅꯣ
ꯑꯞ ꯆꯀꯥ ꯄꯥꯟꯕꯗꯨꯗꯩ ꯑꯣꯏꯔꯝꯅꯤꯌꯦ
ꯗꯨꯗꯨꯅ ꯍꯥꯏꯅꯕ ꯑꯃ ꯂꯩꯔꯁꯤꯔꯣ ꯑꯩꯈꯣꯏꯁꯨ ꯊꯥꯔꯒ ꯃꯣꯝꯄꯥꯛꯀꯥ ꯍꯥꯞꯆꯤꯜꯂꯒ ꯑꯁ ꯅꯨꯡꯉꯥꯏꯅꯤ ꯅꯥꯕ
ꯑꯣ
ꯏꯁꯥ ꯏꯁꯥ ꯍꯧꯖꯤꯛꯀꯤ ꯏꯁꯥꯒꯤ ꯂꯥꯛꯏꯕ ꯀꯩꯅꯣꯒꯤ ꯋꯦꯗꯀꯤ ꯑꯞꯒ꯭ꯔꯦꯗ ꯁꯨꯝ ꯁꯨꯝ ꯂꯥꯛꯏꯁꯦ ꯁꯨꯝ ꯂꯥꯛꯑꯗꯤ ꯅꯣꯡꯃꯗꯤ ꯇꯠꯂꯒ ꯇꯥꯔꯛꯇꯣꯏꯅꯤꯅ
ꯁꯣꯏ ꯗ꯭ꯔꯕꯅꯦ
ꯏꯁ ꯊꯕꯛꯁꯨ ꯇꯧꯕ ꯄꯩꯁꯥꯁꯨ ꯐꯪꯕꯅꯦꯕ ꯏꯆꯟ ꯇꯧꯔꯤꯁꯦ ꯑꯁ ꯇꯜꯂꯦꯕ ꯀꯨꯆꯨꯁꯨ ꯐꯖꯕ ꯍꯥꯏꯕ ꯁꯣꯏꯔꯦ ꯄꯩꯁꯥꯁꯨ ꯐꯪꯕ ꯀꯨꯆꯨꯁꯨ ꯐꯖꯕ
ꯑꯩꯁꯨ ꯕ꯭ꯂꯦꯡꯒꯣꯔꯗ ꯆꯪꯈ꯭ꯔꯅꯤ ꯕ꯭ꯂꯦꯡꯒꯣꯔꯗ ꯍꯥꯏꯕ ꯍꯩꯕꯅꯤꯅ ꯕ꯭ꯂꯦꯡꯒꯣꯔꯅ ꯐꯩꯅꯦ ꯑꯁꯦꯡꯕ
ꯅꯍꯥꯟ ꯑꯃ ꯍꯥꯏꯕ ꯍꯩꯇꯕ ꯂꯝ ꯑꯃ ꯍꯥꯏꯈꯤꯕꯅꯤꯅꯦ
ꯕꯦꯡꯒ꯭ꯂꯣꯔꯗꯨꯁꯨ ꯑꯃꯨꯛ ꯑꯃꯨꯛ ꯍꯩꯇꯝꯅꯤ
ꯑꯩꯅ ꯍꯥꯏꯕ ꯀꯩꯅꯣ
ꯕꯦꯡꯒ꯭ꯂꯣꯔꯗꯨꯁꯨ ꯑꯃꯨꯛ ꯑꯃꯨꯛ ꯍꯩꯇꯝꯅꯦ ꯍꯥꯏꯕ
ꯑꯃꯗꯨ ꯄꯨꯊꯣꯔꯛꯑꯣ ꯍꯥꯏꯕꯗꯣ ꯑꯩꯅ ꯅꯍꯥꯟ ꯉꯥꯍꯥꯟꯃꯨꯛ ꯍꯥꯏꯕ ꯍꯩꯇꯕꯗꯣ
ꯀꯔꯤ ꯀꯔꯝꯕ ꯅꯣ ꯍꯥꯏꯖꯦ
ꯑꯕꯦꯝꯝꯥ ꯆꯠꯁꯤ ꯍꯥꯏꯕꯗꯣ ꯅꯃ ꯑꯃ
ꯕꯦꯡꯒ꯭ꯂꯣꯔ ꯅꯠꯇ꯭ꯔꯣ ꯑꯗꯣ
ꯅꯠꯇꯦꯍꯦ ꯃꯦꯡꯒ꯭ꯂꯣꯔ ꯅꯠꯇꯦ ꯃꯦꯡꯒ꯭ꯣꯔ ꯍꯣꯏ ꯑꯗꯨꯅꯤ ꯑꯗꯨꯅꯤ
ꯍꯩꯔꯕꯣ ꯍꯧꯖꯤꯛꯇꯤ
ꯀꯔꯅ ꯀꯔꯅꯇꯛꯀꯥ
ꯀꯔꯅꯥꯇꯀꯥ ꯀꯔꯅꯥꯇꯀꯥ
ꯀꯔꯅ ꯇꯔ ꯀꯔꯅ ꯇꯛꯀꯥ ꯀꯔꯅꯇꯛꯀꯥ ꯍꯥꯍꯥ ꯍꯥ ꯍꯥ ꯍꯥ ꯏꯁꯥꯁꯦ ꯄꯣꯛ ꯄꯣꯛ ꯂꯥꯎꯋꯦ ꯅꯥ ꯅꯥꯔꯦ ꯂꯣꯏꯅ
ꯑꯁ ꯑꯩ ꯁꯨꯅꯤꯡꯗꯕꯅꯁꯨ ꯅꯥꯔꯦ ꯀꯣꯛꯁꯦ ꯑꯩꯗꯤ ꯀꯣꯛ ꯑꯣꯏꯅ ꯂꯥꯏꯌꯦꯡꯗꯗꯤ ꯌꯥꯔꯣꯏ ꯑꯩꯁꯨ ꯀꯣꯛ ꯕꯤꯔꯥ ꯂꯩꯔꯕ ꯀꯩꯅꯣꯝ ꯇꯧꯔꯦ ꯑꯁꯦꯡꯕꯅꯤ ꯉꯍꯥꯟꯅꯦ ꯍꯦꯛ ꯍꯜꯂꯛꯄꯗꯒꯤ ꯑꯗꯨꯝ ꯀꯣꯛ
ꯀꯣꯛ ꯕꯦꯔꯥ ꯂꯩꯇꯕꯗꯤ ꯀꯣꯛ ꯕꯦꯔꯥ ꯂꯩꯕꯗꯤ ꯑꯗꯨꯃꯥꯏꯅ ꯇꯧꯗꯦ ꯍꯥꯏꯕꯅꯤ ꯃꯊꯛ ꯀꯣꯛ ꯇꯣ ꯃꯊꯛꯇꯥ ꯄꯥꯏꯈꯠꯂꯥ ꯂꯩ ꯍꯥꯏꯕꯥꯅꯦ
ꯂꯨꯈꯝꯒꯤ ꯁꯔꯨꯛ ꯁꯤꯃꯥ ꯀꯩꯅꯣꯝ ꯇꯧꯔꯦꯕ ꯑꯗꯨ ꯀꯣꯛꯇꯤ ꯄꯥꯏꯗ꯭ꯔꯤꯅꯦ
ꯀꯣꯛꯇꯣ ꯄꯥꯢꯈꯠꯂꯦ ꯄꯥꯏꯈꯠꯄꯒ ꯏꯍꯥꯡ ꯍꯥꯡꯕꯩ ꯇꯥꯏꯄ ꯇꯧꯏ ꯍꯥꯢꯕꯅꯦ
ꯖꯝꯕꯣꯁꯦ ꯇꯦꯛꯇ꯭ꯔꯤꯁꯤ ꯉꯛꯇ꯭ꯔꯥ
ꯐꯤꯔꯣꯟꯜ ꯄꯤꯛꯊꯟ ꯍꯥꯞꯆꯤꯟꯕꯩꯅꯤ ꯍꯥꯡꯉ ꯉꯜꯂ ꯇꯨꯝꯃꯣ ꯑꯗꯨꯒꯗꯤ ꯇꯦꯛꯇꯕꯔꯥ ꯌꯦꯡꯉꯣ
ꯇꯨꯃꯃꯣ ꯍꯥꯡꯍꯜꯂꯒꯥ ꯑꯃꯨꯛꯀꯤ ꯈꯨꯇꯨꯝꯗ ꯂꯣꯏꯅꯤ
ꯂꯥꯏꯔꯤꯛ ꯄꯥꯅꯕꯥ ꯇꯦꯕꯜꯅꯦꯌꯦ ꯑꯁꯤꯗ ꯂꯩꯔꯤꯁꯦ ꯃꯅꯥ ꯍꯥꯏꯕꯥ ꯑꯩꯗꯤ ꯐꯤꯔꯣꯜ ꯊꯝꯅꯕ ꯑꯣꯏꯔꯕꯣꯏ ꯅꯤꯡꯉꯨꯔꯦ
ꯐꯤꯔꯣꯜꯗꯨꯁꯨ ꯆꯈꯥꯏꯅꯕ
ꯎꯗꯕꯅꯦꯕ ꯐꯣꯅ ꯀꯩꯅꯣꯗꯨꯁꯨ ꯀꯩꯁꯨ ꯃꯩ ꯃꯩꯁꯨ ꯀꯩꯁꯨ ꯎꯗꯦꯕ ꯁꯤꯗꯩꯁꯨ ꯅꯨꯡꯉꯥꯏꯇꯗꯅ ꯇꯤꯚꯤ ꯃꯥꯡꯗ ꯂꯩꯕꯁꯨ ꯃꯤꯡꯁꯦꯜ ꯃꯥꯡꯗ ꯂꯩꯕꯗꯨꯗꯥ
ꯐꯠ ꯊꯥꯡꯗꯣꯀꯏ ꯑꯥ ꯍꯥ
ꯍꯥꯎ
ꯑꯩꯗꯤ ꯇꯥꯟꯅꯗꯔ꯭ꯕꯣꯏ ꯅꯤꯡꯉꯨꯔꯦ ꯅꯪ ꯈꯨꯝꯃꯛꯇꯕꯗꯨꯗ
ꯏꯁꯩ ꯁꯛꯂꯛꯑꯣ ꯉꯥꯁꯥꯏ ꯑꯩꯅꯥ ꯁꯛꯄꯥ ꯏꯁꯩꯗꯣ
ꯅꯪ ꯂꯨꯄꯥ ꯀꯌꯥ ꯂꯩ
ꯑꯁꯦꯡꯕ ꯍꯥꯏꯌꯣ ꯃꯁꯤꯡ ꯑꯦꯛꯖꯦꯛ
ꯀꯩꯒꯤꯅꯣ ꯂꯨꯠ ꯇꯧꯒꯦ ꯍꯥꯏꯔꯣ
ꯄꯨꯒꯦ
ꯆꯠꯂꯣꯍꯦ
ꯇꯥꯡ ꯇꯔꯥ ꯃꯉꯥ ꯃꯔꯨꯞ ꯐꯪꯉꯥ ꯄꯤꯒꯦ
ꯆꯠꯂꯣꯍꯦ ꯑꯗꯨꯗ ꯀꯩꯗꯧꯅꯕꯅꯣ
ꯐꯣꯟ ꯂꯧꯔꯨꯒꯦ
ꯇꯥꯠ ꯐꯣꯅ ꯂꯧꯕꯥꯕꯨ ꯀꯅꯥꯏ ꯄꯩꯁꯔꯥ ꯇꯥꯡ ꯇꯔꯥꯗꯣ ꯍꯪꯆꯤꯠꯅꯤꯅ
ꯑꯈꯣꯏ ꯃꯔꯨꯞ ꯄꯩꯁꯥꯗꯨꯁꯨ ꯐꯅꯦꯛ ꯇꯥꯡ ꯇꯔꯥ ꯃꯔꯨꯞ ꯐꯪꯉ ꯐꯅꯦꯛꯇꯨꯁꯨ ꯂꯩꯔꯒꯦ ꯃꯥꯏꯁꯨ ꯂꯤꯁꯤꯡ ꯑꯅꯤ ꯅꯤ ꯋꯥꯠꯂꯤ ꯐꯅꯦꯛ ꯂꯩꯒꯗꯕ ꯂꯤꯁꯤꯡ ꯃꯔꯤ ꯑꯃꯗꯤ ꯂꯩꯔꯦ ꯑꯗꯨ ꯑꯔꯩ ꯑꯔꯩꯕ ꯈꯔ ꯈꯔꯥ ꯈꯣꯝꯖꯟꯂꯥꯒꯦ ꯍꯥꯌꯕ
ꯎꯝ ꯆꯠ ꯇꯅꯤꯡꯗꯦ ꯆꯠꯂꯣ
ꯑꯗꯣ ꯇꯥꯡ ꯈꯔ ꯉꯥꯏꯌꯣ ꯍꯥꯏꯒꯗꯕꯅꯤ
ꯃꯔꯨꯞ ꯊꯥꯡꯗꯣꯏꯅꯤ
ꯅꯨꯃꯤꯠ ꯈꯔꯅꯤ ꯉꯥꯏꯌꯣ ꯍꯥꯏꯒꯗꯕꯅꯦ ꯍꯥꯏꯕ
ꯃꯃꯥꯡꯒꯤ ꯄꯩꯁꯥ ꯊꯧꯔꯛꯇꯔꯣ
ꯊꯧꯔꯛꯇꯦ
ꯐꯔꯦꯗ ꯀꯥꯎꯖꯔꯖꯥꯅꯤ ꯃꯔꯥꯢꯅꯥ
ꯍꯟꯗꯛ ꯆꯠꯂꯨ ꯅꯪ ꯅꯥꯊꯟꯗ ꯑꯗꯨ ꯊꯧꯔꯛꯄ꯭ꯔ ꯌꯦꯡꯉꯨ ꯊꯧꯔꯛꯑꯗꯤ ꯑꯦ ꯑꯩꯒꯤ ꯅꯠꯇꯦ ꯑꯩ ꯆꯤꯆꯦꯒꯤꯅꯤ ꯍꯥꯏꯔꯝꯃꯨ
ꯑꯣ
ꯊꯧꯔꯛꯑꯣꯢꯗ ꯑꯩꯅ ꯈꯟꯕꯗ
ꯑꯗꯣ ꯊꯧꯔꯛꯑꯗꯤ ꯍꯥꯏꯔꯝꯃꯣ ꯍꯥꯏꯕ ꯑꯩꯒꯤꯅꯤꯅ ꯅꯪꯒꯤ ꯅꯠꯇꯦ ꯍꯥꯏꯕꯗꯨꯗꯤ ꯌꯥꯔꯣꯏꯗꯅ ꯑꯩꯒꯤꯅꯤꯅ ꯑꯗꯨꯝ ꯍꯥꯏꯔꯝꯃꯣꯕ ꯑꯩꯒꯤ ꯅꯠꯇꯦ ꯍꯦ ꯆꯤꯆꯦꯒꯤꯅꯤꯅ
ꯊꯧꯔꯛꯑꯦ ꯄꯩꯁꯥ ꯇꯥꯜꯂꯦ ꯍꯥꯢꯌꯣ
ꯏꯃꯥ ꯀꯣꯜꯂꯤꯛꯇꯤ ꯈꯪꯗꯦ ꯂꯨꯈꯥꯛꯇꯤ ꯂꯣꯢꯁꯜꯂꯝꯃꯥꯝꯅꯦ ꯕꯕꯥꯅ ꯅꯪꯉꯣꯟꯗ ꯐꯤ ꯁꯨ ꯍꯥꯏꯔꯝꯕꯗꯣ ꯅꯪ ꯁꯨꯨꯔꯕ ꯑꯩꯉꯣꯟꯗ ꯍꯥꯢꯔꯝꯕꯁꯨ ꯅꯠꯇꯅ ꯑꯣ ꯅꯪꯉꯣꯟꯗ ꯍꯥꯏꯕ ꯑꯣꯏꯔꯝꯒꯅꯤ ꯑꯩꯅ ꯈꯟꯕꯗꯗꯤ ꯁꯤ ꯂꯣꯏ ꯆꯨꯨꯒꯔꯅꯤ ꯅꯤꯔ ꯂꯩ ꯊꯝꯃꯗꯤ ꯍꯥꯏꯔꯝꯕꯅꯤ ꯈꯪꯗꯦ ꯅꯪ ꯏꯔꯨꯖꯕꯗ ꯁꯨ
ꯑꯗꯨ ꯑꯩꯉꯣꯟꯗ ꯍꯥꯏꯔꯝꯕ ꯑꯣꯏꯔꯝꯃꯣꯢ ꯑꯩꯗꯤ ꯏꯔꯨ ꯁꯨꯡꯂꯨ ꯂꯨꯖꯗꯕꯅꯤꯅ
ꯑꯩꯗꯤ ꯅꯉꯣꯟꯗꯅꯦ ꯑꯗꯨꯝ ꯈꯪꯉꯦ
ꯑꯩꯉꯣꯟꯗꯗꯤ ꯁꯨꯡꯍꯥꯏ ꯍꯥꯏꯔꯝꯗꯦ
ꯑꯣꯅꯤꯡꯉꯦ ꯑꯗꯨꯝ ꯑꯩ ꯑꯝꯇ ꯑꯣꯍꯜꯂꯨꯕ
ꯈꯔꯒ ꯆꯥꯁꯜꯂꯨ
ꯎꯝ
ꯑꯩ ꯎꯕꯗ ꯇꯜꯂꯕ ꯈꯪꯗꯦ ꯆꯥꯛ ꯈꯛꯇ ꯈꯛꯇꯪ ꯆꯥꯔꯦ
ꯅꯪ ꯑꯗꯨꯝ ꯍꯪꯖꯧ ꯀꯩꯅꯣ
ꯅꯥꯎ ꯈꯨꯝꯃꯛꯇꯦ ꯁꯜ ꯂꯩꯍꯧꯔꯦ
ꯅꯣꯡꯗꯣꯜꯗꯁꯨ ꯎꯝ ꯎꯝ ꯇꯨꯃꯤꯟ ꯂꯩꯖꯕ ꯊ ꯃꯣꯢꯁꯨ
ꯉꯁꯥꯏ ꯅꯪ ꯏꯁꯩ ꯁꯛꯄꯗꯣ ꯀꯩꯕ ꯀꯩ ꯀꯩꯅꯣ ꯅꯪ ꯍꯥꯏꯒꯤꯕꯗꯣ
ꯀꯔꯤꯅꯣꯝ ꯍꯥꯢꯒꯤꯝꯅꯦ ꯀꯥꯎꯈ꯭ꯂꯦ
ꯑ ꯃꯃꯥ
ꯌꯥꯗ꯭ꯔꯦꯗ
ꯏꯃꯥ ꯆꯦꯆꯦ ꯏꯃꯥ
ꯑꯗꯨ ꯀ꯭ꯌꯥ ꯂꯩꯒꯦ ꯍꯥꯏꯔꯛꯑꯣ
ꯇꯔꯨꯛ ꯊꯥꯅꯕ ꯂꯩꯌꯦꯃꯤ
ꯑꯗꯨ ꯃꯔꯨꯞꯇꯣ ꯇꯥꯡ ꯇ꯭ꯔꯥꯝꯉꯥꯗ ꯃꯔꯨ ꯃꯤ ꯃꯔꯨꯞ ꯄꯩꯁꯥ ꯄꯤꯔꯛꯑꯀꯥꯟꯗ ꯊꯥꯡꯉꯣ
ꯈꯪꯗꯦ ꯊꯧꯔꯛꯑꯣꯢꯗ꯭ꯔꯣ
ꯑꯗꯨ ꯊꯧꯔꯛꯑꯁꯨ ꯍꯥꯏꯇꯥꯝꯅꯤ ꯀꯩꯅꯣ ꯇꯥꯡ ꯇ꯭ꯔꯥꯉꯥꯐꯥꯎ ꯉꯥꯏꯔꯣ
ꯑꯝ ꯍꯥꯢꯁꯤ ꯌꯥꯢ
ꯑꯩꯗꯣ ꯊꯑꯣꯏꯅ ꯄꯨꯕꯗꯣ ꯃꯊꯣꯏ ꯑꯃꯨꯛ ꯀꯥꯔꯅꯤ
ꯈꯣꯡꯒꯠꯀꯦ ꯍꯥꯏꯔ ꯅꯪ ꯈꯣꯡꯒꯠꯇ ꯀꯣꯅꯅꯤ ꯍꯥꯏꯁꯤꯕꯨ
ꯍꯥ
ꯗꯨ ꯀꯥꯢ ꯈꯣꯝꯗꯣꯢꯅꯣꯕ
ꯑꯦ ꯀꯅꯥ ꯀꯅꯥꯗꯩ ꯀꯔꯤ ꯀꯔꯤ ꯂꯩꯔꯤ ꯍꯪꯒꯗꯝꯅꯦ
ꯎꯝ